ꯍꯜꯂꯣ ꯑ ꯀꯔꯤꯕ ꯇꯥꯕ꯭ꯔꯣ
ꯇꯥꯏꯌꯦ ꯊꯔꯕ
ꯑꯣ ꯇꯥꯔꯦ ꯍꯥꯏꯗꯤ ꯏꯪꯉꯥꯎ ꯉꯥꯎꯗꯅ ꯀꯩꯅ ꯇꯧꯒꯦ ꯇꯧꯔꯨꯔꯦ ꯆꯥꯛ ꯆꯥꯔꯕꯣ ꯀꯃꯥꯏꯅ ꯇꯧꯔꯤꯒꯦ ꯅꯨꯡꯉꯥꯏꯨꯔꯤꯕꯣ
ꯅꯨꯡꯉꯥꯏꯔꯤ ꯆꯥꯔꯦ ꯅꯪꯗꯤ ꯆꯥꯔꯕꯣ
ꯆꯥꯛ ꯆꯥꯔꯦ ꯑꯩꯁꯨ ꯆꯥꯛ ꯆꯥꯕ ꯇꯣꯛꯄ ꯉꯥꯏꯍꯥꯛ ꯑꯣꯏꯔꯦ ꯅꯪꯗꯤ ꯀꯩ ꯌꯦꯟꯁꯥꯡ ꯆꯥꯒꯦ
ꯌꯦꯟꯁꯥꯡꯁꯦ ꯍꯋꯥꯏ ꯍꯋꯥꯏꯗꯣ ꯍꯋꯥꯏ ꯃꯁꯣꯔꯤꯗꯣ ꯑꯗꯨꯗꯣ ꯊꯣꯡꯖꯤꯜꯂꯦ ꯑꯗꯨꯗꯨꯒ ꯈꯥꯃꯦꯟ ꯑꯃꯒ ꯇꯧꯔꯦ
ꯑꯣ ꯍꯥꯎꯥꯎꯅꯤ
ꯈꯥꯎꯋꯦ
ꯍꯧꯖꯤꯛꯇꯤ ꯀꯩꯅꯣ ꯇꯧꯗ꯭ꯔꯦꯗꯤ ꯍꯋꯥꯏ ꯈꯔ ꯆꯥꯗꯩꯗꯤ ꯀꯛꯃꯦꯟ ꯑꯍ ꯑꯩꯈꯣꯏꯗꯤ ꯉꯁꯤ ꯀꯩꯅꯣ ꯇꯧꯏꯦ ꯀꯩ ꯍꯥꯏꯕ ꯑꯩꯈꯣꯏꯗꯤ ꯉꯁꯤꯅꯦ ꯈꯦꯆꯤ ꯊꯣꯡꯉꯦꯕꯀꯣ ꯑꯗꯨꯁꯨ ꯈꯦꯆꯁꯤꯦ ꯄꯦꯠꯊꯣꯛꯈ꯭ꯔꯕ ꯑꯗ ꯍꯥꯎꯕꯨꯗꯤ ꯍꯥꯎꯑꯣ ꯑꯗꯨ ꯈꯔꯗꯤ ꯄꯦꯇꯛ ꯇꯧꯔꯒ ꯆꯥꯔꯦ ꯑꯗꯨꯝ ꯈꯦꯖꯤ ꯆꯥꯗꯕ ꯀꯨꯏꯔꯦꯅ ꯑꯗꯨꯗꯨꯒ ꯎꯠꯇꯤ ꯑꯃꯒ ꯇꯧꯔꯦ ꯑꯗꯨꯗꯨꯒ ꯆꯥꯏ ꯑꯗꯨꯅ ꯍꯧꯖꯤꯛ ꯏꯁꯥꯁꯦ ꯎꯠꯇꯤꯒ ꯈꯦꯖꯤꯒ ꯆꯥꯔꯨꯕꯒꯤ ꯃꯨꯏꯗꯔꯛꯑꯦ ꯍꯥꯏꯕ
ꯍꯣꯏ ꯑꯩꯈꯣꯏꯁꯨ ꯎꯝꯦ ꯁꯤꯤꯗꯣ ꯆꯥꯥꯁꯦ ꯍꯥꯏꯕꯅꯦꯕꯀꯣ ꯑꯩꯈꯣꯏ ꯍꯣꯏ ꯂꯧꯒꯤ ꯀꯩꯒꯤ ꯇꯧꯕꯔ ꯂꯩꯕ ꯍꯧꯖꯤꯛ ꯀꯥꯟꯁꯦ ꯍꯧꯖꯤꯛ ꯂꯧ ꯎꯕ ꯃꯇꯝ ꯑꯣꯏꯅꯔꯛꯑꯦꯗꯅ ꯑꯗꯨꯗꯨꯒꯤ ꯅꯣꯏꯗꯤ ꯂꯧ ꯎꯗ꯭ꯔꯣ
ꯎꯏꯌꯦ ꯑꯩꯈꯣꯏꯁꯨ ꯑꯗꯣ ꯑꯩꯈꯣꯏꯒꯤ ꯍꯧꯖꯤꯛ ꯂꯧ ꯀꯩꯅꯣ ꯇꯧꯕ ꯍꯧꯗ꯭ꯔꯤ ꯊꯕꯛ ꯁꯨꯕ ꯍꯧꯗ꯭ꯔꯤꯕ ꯃꯥꯜꯂꯦ ꯑꯩꯈꯣꯏ ꯕꯥ ꯑꯝꯇ ꯆꯠꯇꯦ ꯑꯗꯣ ꯑꯩꯈꯣꯏ ꯀꯥ ꯍꯣꯏ ꯕꯨꯗꯤ ꯈꯔ ꯆꯠꯄ ꯍꯧꯔꯕꯅꯦ ꯍꯥꯏꯗꯤ ꯑꯗꯨꯝ ꯃꯈꯣꯏ ꯇꯧꯗꯣ ꯊꯪꯅꯔꯤꯅꯤꯅ ꯑꯣ ꯃꯣꯏꯗꯤ ꯈꯔ ꯆꯠꯄꯒ ꯁꯦꯝꯕ ꯀꯩꯀꯥꯗꯣ ꯈꯔ ꯍꯧꯈ꯭ꯔꯕꯅꯦ ꯑꯗꯣ ꯑꯩꯈꯣꯏꯒꯤꯗꯤ ꯈꯔ ꯋꯥꯠꯂꯤꯕ꯭ꯔꯥ ꯈꯪꯗꯦ ꯍꯧꯗ꯭ꯔꯤꯌꯦ ꯑꯗꯨꯗꯤ ꯑꯗꯨ ꯈꯔ ꯂꯩ ꯇꯗꯤ ꯍꯧꯔꯗꯤ
ꯍ ꯅꯣꯡꯁꯤꯁꯨ ꯇꯥꯕ ꯋꯥꯠꯂꯦꯀꯣ ꯆꯥꯡꯁꯦ ꯑꯗꯨꯗꯨꯅꯁꯨ ꯑꯣꯏꯗꯣꯏꯅꯦ ꯏꯁꯤꯡꯒꯨꯝꯕ ꯁꯨꯝ ꯂꯩꯔꯛꯑꯗꯤ ꯑ ꯏꯁꯤꯡ ꯈꯣꯡ ꯀꯩꯀꯥꯗ ꯏꯁꯤꯡ ꯂꯩꯔꯛꯑꯗꯤ ꯍꯥꯏꯗꯤ ꯂꯧꯁꯦ ꯑꯗꯨꯝ ꯊꯛ ꯌꯥꯝ ꯄꯥꯟꯈꯤꯕ ꯌꯥꯗꯣꯏꯅꯦꯕꯀꯣ ꯑꯗꯣ ꯑꯩꯈꯣꯏꯒꯤꯗꯤ ꯈꯔ ꯑꯩꯈꯣꯏꯔꯣꯝꯒꯤꯗꯤ ꯈꯔ ꯏꯁꯤꯡ ꯁꯤꯡꯁꯦ ꯂꯩꯕ ꯍꯧꯔꯦꯕꯀꯣ ꯑꯗꯨꯗꯨꯅ ꯑꯩꯈꯣꯏ ꯕꯥꯆꯧꯍꯣꯏꯒꯗꯤ ꯍꯨꯟꯈꯔꯦ ꯂꯧꯗꯣ ꯑꯩꯈꯣꯏꯒꯤꯗꯤ ꯍꯨꯜꯍꯧꯗ꯭ꯔꯤꯕ ꯑꯩꯈꯣꯏꯒꯤꯅ ꯈꯔ ꯊꯦꯡꯉꯕ ꯑꯗꯨ ꯑꯗꯨꯒꯤ
ꯑꯣ ꯑꯩꯈꯣꯏꯁꯨ ꯊꯦꯡꯉꯅꯤ ꯑꯩꯈꯣꯏ ꯍꯣꯏꯗꯤ ꯃꯣꯏ ꯐꯧꯗꯤꯤꯒ ꯑꯃ ꯇꯤꯡꯕꯗꯣ ꯑꯗꯨꯃꯥꯏꯅ ꯇꯧꯅꯕ ꯍꯧꯔꯦ ꯍꯥꯏꯌꯦꯕ ꯑꯩꯈꯣꯏꯗꯤ ꯇꯧꯗ꯭ꯔꯤ ꯑꯩꯈꯣꯏꯁꯨ ꯍꯧꯔꯅꯤꯗꯤ ꯍꯥꯏꯌꯦ ꯈꯨ ꯃꯥꯥꯅ ꯀꯔꯝ ꯀꯥꯟꯗꯩ ꯑꯩ ꯗꯥꯏꯔꯦꯛ ꯍꯧꯗꯣꯏꯅꯣꯗꯤ ꯈꯪꯗ꯭ꯔꯤ
ꯑꯦ ꯑꯗꯣ ꯂꯧ ꯍꯨꯟꯕ ꯀꯥꯟꯗꯅꯦꯀꯣ ꯅꯣꯏꯒꯤꯁꯨ ꯇꯧꯅꯕ꯭ꯔꯥ ꯈꯪꯗꯦ ꯑꯈꯣꯏꯒꯤꯗꯤ ꯁꯨꯃꯥꯏꯅ ꯇꯧꯋꯦꯕ ꯑ ꯂꯧ ꯍꯨꯟꯗꯧꯕ ꯅꯨꯃꯤꯠꯁꯦ ꯑꯁꯤꯁꯤꯗꯅꯦ ꯂꯧ ꯍꯨꯟꯒ꯭ꯔ ꯂꯧ ꯍꯨꯟ ꯍꯨꯟꯂꯝꯃꯦꯗꯅꯥ ꯀꯣ ꯑꯗꯨꯗꯨꯒ ꯍꯜꯂꯛꯑꯒ ꯌꯨꯝꯗꯒꯨꯝꯕ ꯁꯨꯝ ꯆꯥꯛ ꯆꯥꯕ ꯂꯩ ꯆꯥꯛ ꯆꯥꯕ ꯍꯥꯏ ꯗꯤ ꯑꯈꯣꯏꯅ ꯑꯈꯣꯏꯒꯤ ꯐꯧ ꯀꯩ ꯀꯥ ꯊꯣꯛꯆꯅꯕꯅꯦ ꯍꯥꯏꯔꯒ ꯋꯥꯈꯟꯗꯣ ꯑꯗꯨꯃꯥꯏꯅ ꯊꯥꯏꯅꯗꯩ ꯑꯗꯨꯃꯥꯏꯅ ꯑꯈꯣꯏ ꯑꯗꯣꯝꯔꯣꯝ ꯊꯥꯖꯅꯕ꯭ꯔꯩ ꯔꯥ ꯈꯪꯗꯦꯕ
ꯑꯣ ꯑꯗꯨ ꯑꯈꯣꯏ ꯑꯣ ꯑꯗꯨꯕꯨꯗꯤ ꯇꯧꯗꯤ ꯇꯧꯅꯗꯤꯌꯦ ꯑꯩꯈꯣꯏꯒꯤ ꯑꯗꯨ ꯍꯥꯏꯗꯤꯅꯦ ꯑꯗꯨꯃꯥꯏꯅ ꯐꯧ ꯂꯧ ꯍꯨꯜꯂꯨꯔꯒ ꯈꯣꯠꯂꯨꯔꯒ ꯍꯨꯜꯂꯨꯕ ꯅꯨꯃꯤꯠꯇꯤ ꯀꯦꯏꯝ ꯇꯧꯗꯕ ꯃꯥꯜꯂꯦ ꯑꯩꯅ ꯈꯟꯕꯗ ꯑꯗꯨꯗꯨꯒ ꯃꯣꯏ ꯑꯃ ꯑꯥ ꯂꯧ ꯈꯪꯗꯦ ꯀꯩꯅꯣꯝ ꯇꯧꯕ ꯀꯥꯟꯗꯕꯨꯗꯤ ꯍꯜꯂꯛꯑꯒ ꯆꯥꯛ ꯆꯥꯕꯤ ꯈꯣꯠꯄꯤꯕꯨꯗꯤ ꯇꯧꯅꯩꯌꯦꯕꯀꯣ ꯑꯗꯨ ꯅꯠꯇꯕꯤꯗ ꯍꯧꯖꯤꯛꯀꯤ ꯍꯧꯖꯤꯛꯀꯤ ꯑꯗꯨꯃꯥꯏꯅ ꯇꯧꯔꯒ ꯍꯜꯂꯛꯑꯒ ꯎꯇꯤ ꯊꯣꯡꯕ ꯀꯥꯏꯗꯨꯗꯤ ꯑꯩꯈꯣꯏꯗ ꯑꯃꯨꯛ ꯇꯧꯅꯗꯦ ꯑꯗꯨꯃꯥꯏꯅ
ꯑꯣ ꯑꯍꯥꯟꯕ ꯂꯧ ꯍꯨꯟꯒꯤꯕ ꯍꯥꯏꯗꯤ ꯂꯧ ꯃꯌꯥꯝꯗꯤ ꯂꯩ ꯗꯣꯏꯅꯤꯅ ꯑꯗꯣ ꯑꯍꯥꯟꯕ ꯂꯧ ꯍꯨꯟꯕ ꯍꯧꯔꯛ ꯄꯩꯖꯦ ꯃꯔꯨ ꯍꯨꯟꯒꯤꯕ ꯅꯨꯃꯤꯠꯁꯦ ꯁꯤꯖꯦ ꯑꯗꯨꯃꯥꯏ ꯆꯥꯏꯌꯦ ꯑꯩꯅ ꯃꯃꯥꯗ ꯀꯩꯒꯤꯅꯣ ꯍꯪꯕ ꯀꯣ ꯑꯈꯣꯃꯥꯅ ꯁꯨꯝ ꯃ ꯍꯩ ꯃꯔꯣꯡꯗꯣ ꯐꯠ ꯇꯣꯛꯅꯕꯅꯦ ꯈꯣꯠꯅꯕꯅꯦ ꯍꯥꯏ ꯑꯩꯅ ꯀꯩꯅꯣ ꯍꯥꯏꯖꯤꯕꯣ ꯍꯥꯏꯌꯦ ꯀꯣ ꯍꯥꯏꯗꯤ ꯃꯣꯏꯅ ꯁꯨꯝ ꯊꯥꯏꯅꯉꯩꯗꯩ ꯊꯥꯖꯅꯔꯛꯄꯒꯤ ꯑꯈꯣꯏ ꯕꯨꯕꯣꯛ ꯍꯣꯏꯅ ꯀꯩꯍꯣꯏꯅ ꯍꯥꯏꯔꯝꯕꯗꯣ ꯑꯗꯨꯒꯤ ꯃꯇꯨꯡ ꯏꯟꯅ ꯁꯨꯝ ꯇꯧꯕꯒꯤ ꯑꯣꯏꯖꯥꯠꯅꯤꯗ
ꯑꯣ ꯊꯥꯖꯅꯕꯤꯗꯣ ꯍꯣꯏ ꯑꯈꯣꯏ ꯑꯈꯣꯏꯅ ꯑꯃꯨꯛ ꯑꯗꯨꯃꯥꯏꯅ ꯇꯧꯅꯗ꯭ꯔꯦ ꯑꯗꯨ ꯈꯪ ꯃꯣꯏ ꯅꯨꯃꯤꯠꯄꯨꯗꯤ ꯌꯦꯡꯉꯒꯕꯨꯗꯤ ꯇꯧꯗꯤ ꯇꯧꯕꯅꯦ ꯑꯩꯈꯣꯏꯁꯨ ꯍꯥꯏꯗꯤ ꯑꯥ ꯁꯤ ꯅꯨꯃꯤꯠꯁꯤꯅ ꯍꯦꯟꯅ ꯆꯥꯟꯅꯅꯤ ꯐꯩ ꯐꯠꯇꯦ ꯑꯗꯨ ꯑꯗꯥ ꯀꯥꯏꯅ ꯑꯗꯨ ꯍꯜꯂꯛꯑꯒ ꯑꯗꯨꯃꯥꯏ ꯇꯧꯕꯗꯨꯗꯤ ꯇꯧꯗ꯭ꯔꯦ ꯑꯗꯨ ꯈꯪꯗꯦ ꯑꯥ ꯑꯥ ꯍꯣꯏ ꯍꯣꯏ ꯍꯣꯏ ꯃꯥꯔꯁ ꯁꯤꯝ ꯄꯨꯜꯂꯞ ꯂꯩꯔꯁꯨ ꯍꯥꯏꯗꯤ ꯈꯔ ꯈꯔ ꯈꯛ ꯃꯥꯟꯅꯗꯕ ꯑꯗꯩꯗꯤ ꯑ ꯋꯥ ꯑ ꯀꯩꯅꯣꯗꯁꯨ ꯏꯟꯖꯥꯡ ꯅꯥ ꯅꯄꯤꯗꯁꯨ ꯆꯞ ꯃꯥꯟꯅꯕ ꯏꯟꯖꯥꯡꯁꯦ ꯑꯃꯗꯅ ꯑꯃ ꯍꯥꯏꯅꯕ ꯑꯃꯗꯅ ꯑꯃ ꯍꯥꯏꯅꯕ ꯇꯧꯋꯤꯗꯅ ꯁꯥ ꯃꯔꯣꯏ ꯍꯥꯏꯅꯕꯗꯣ ꯑꯇꯣꯞꯄꯔꯣꯝꯗꯅ ꯑꯋꯥ ꯐꯗꯤꯒꯣꯝꯒ ꯍꯥꯏꯅꯕꯤ ꯑꯗꯨꯃꯥꯏꯅ ꯃꯈꯟ ꯃꯈꯟ ꯇꯧꯋꯦ ꯍꯥꯏꯕ ꯑꯗꯨ ꯈꯛ ꯃꯟꯅꯗꯕꯤ
ꯍꯣꯏ ꯇꯋꯦ
ꯍꯣꯏ ꯑꯩꯈꯣꯏꯗꯤꯅꯦ ꯑꯩꯈꯣꯏꯒꯤ ꯑꯩꯈꯣꯏꯒꯤ ꯂꯝꯕꯤ ꯄꯔꯦꯡꯁꯦ ꯁꯤꯁꯦ ꯀꯣꯏꯂꯥꯁ ꯊꯥꯏꯌꯦꯕ ꯅꯃꯣꯏꯒꯤ ꯁꯤꯛꯁ ꯃꯥꯟꯕꯤꯀꯣ ꯂꯥꯁꯇꯣ ꯑꯗꯨꯗ ꯊꯥꯕꯒꯤ ꯉꯔꯥꯡ ꯅꯍꯥꯟꯗꯒꯤ ꯈꯔ ꯅꯤꯜꯂꯦꯕ ꯑꯗ ꯑꯩꯅ ꯅꯪꯉꯣꯟꯗ ꯐꯣꯟꯗꯣ ꯇꯧꯔꯛꯀꯗꯕꯗꯣ ꯅꯤꯟꯕꯗꯨꯗ ꯃꯈꯣꯟꯗꯣ ꯇꯥꯕꯗꯣ ꯅꯨꯡꯉꯥꯏꯔꯣꯏꯗ꯭ꯔꯅꯅ ꯇꯧꯕꯅꯦ ꯑꯗꯨꯗꯨꯒꯅꯦ ꯉꯔꯥꯡ ꯅꯍꯥꯟ ꯊꯥꯔꯝꯃꯒ ꯑꯩꯈꯣꯏ ꯃꯄꯥꯁꯤꯗ ꯑꯃꯨꯛ ꯏꯁꯤꯡ ꯒꯥꯔꯤ ꯑꯆꯧꯕ ꯂꯥꯛꯑꯝꯕ꯭ꯔꯥ ꯀꯩꯅꯣ ꯈꯪꯗꯦꯕ ꯑꯗꯨ ꯃꯄꯥꯗꯣ ꯈꯔ ꯃꯣꯏꯗꯤ ꯆꯦꯛ ꯑꯣꯏ ꯀꯩ ꯑꯣꯏ ꯑꯣꯏꯔꯒ ꯇꯧꯕꯅꯤꯅ ꯈꯔꯥ ꯑꯃꯨꯛ ꯀꯥꯏꯗꯅ ꯂꯩꯔꯝꯃꯦ ꯃꯣꯏ ꯃꯥꯟ ꯄꯨꯕ ꯒꯥꯔꯤ ꯑꯆꯧꯕ ꯂꯥꯛꯑꯝꯕ꯭ꯔꯥ ꯈꯪꯗꯤ ꯈꯪꯍꯧꯗ꯭ꯔꯕ ꯅꯣꯉꯛꯀꯞꯗ ꯑꯗꯨꯃꯥꯏꯅꯥ ꯇꯧꯔꯃꯤꯅꯦ ꯍꯣꯌ ꯑꯗꯨꯝ ꯈꯔꯥ ꯑꯗꯨꯝ ꯑꯗꯣ ꯍꯧꯖꯤꯛꯀꯤꯗꯨꯗꯤ ꯄ꯭ꯂꯦꯟ ꯑꯣꯏꯔꯞ ꯂꯄꯅꯤꯅ ꯃꯄꯥꯗꯣ ꯈꯔ ꯀꯣꯊꯣꯛꯍꯧꯕ ꯍꯥꯏꯁꯦ ꯏꯁꯤꯡ ꯇꯨꯡꯗꯣꯏꯅꯦꯕ ꯍꯌꯦꯡ ꯅꯣꯡ ꯆꯨꯕ ꯀꯥꯟꯗ ꯑꯗꯨ ꯈꯪꯗꯦ ꯀꯃꯥꯏꯕꯨ ꯇꯧ ꯅꯣꯏꯗꯤ ꯀꯣꯏꯂꯥꯁ ꯊꯥꯔꯕꯣ ꯀꯃꯥꯏꯅ ꯇꯧꯒꯦ
ꯊꯥꯕꯤꯗ꯭ꯔꯦ ꯑꯩꯈꯣꯏꯒꯤ ꯂꯝꯕꯤꯁꯦ ꯁꯨꯃꯥꯏꯅ ꯇꯧꯕꯅꯦꯕꯥ ꯀꯣꯏꯂꯥꯁ ꯊꯥꯔꯦꯗꯅ ꯑꯩꯈꯣꯏꯒꯤ ꯑꯩꯈꯣꯏꯒꯤ ꯈꯨꯟꯁꯦ ꯁꯨꯃꯥꯏꯅ ꯔꯥꯎꯟ ꯑꯣꯏꯅ ꯂꯩꯕꯤꯗꯣ ꯑꯗꯨꯃꯥꯏꯅ ꯑꯣꯏꯌꯦꯕꯀꯣ ꯃꯄꯨꯡ ꯐꯥꯅ ꯁꯨꯝ ꯄꯨꯡꯊꯥ ꯊꯥꯕꯤꯔꯣꯏꯗꯣꯏꯕ ꯔꯥꯎꯟꯁꯦ ꯁꯨꯡꯐꯥ ꯐꯥꯅ ꯊꯥꯔꯣꯏꯗꯣꯏꯕ ꯃꯇ ꯊꯥꯍꯧꯔꯝꯃꯦꯗꯅ ꯃꯇꯦꯛ ꯑꯃꯁꯦ ꯋꯥꯠꯍꯧꯗꯕ ꯁꯨꯡꯌꯥ ꯌꯥꯗꯕ ꯑꯗꯨꯅ ꯍꯧꯖꯤꯛꯇꯤ ꯄꯨꯔꯥ ꯁꯒꯣꯜ ꯇꯣꯡꯕꯒꯨꯝꯃꯥꯏꯅꯅꯦ ꯇꯧꯔꯦ ꯍꯥꯏꯕ ꯂꯝꯕꯤꯁꯦ ꯈꯨꯠ ꯈꯨꯗꯥꯛ ꯈꯨꯠꯨꯀꯗꯥꯛ ꯄꯨꯔꯥ ꯅꯨꯡꯒ ꯂꯩꯕ ꯃꯤꯒ ꯑꯣꯏꯔꯗꯤ ꯅꯨꯡꯒꯁꯨ ꯇꯥꯍꯧꯅꯤ ꯍꯥꯏꯅ ꯀꯅꯦ ꯈꯪꯕ꯭ꯔꯥ ꯑꯗꯨꯗꯨꯅꯥ ꯑꯩꯈꯣꯏꯒꯤ ꯕꯂꯥꯏꯟ ꯆꯦꯟꯗꯣꯛ ꯑꯣꯇꯣ ꯃꯈꯩꯁꯦ ꯁꯤ ꯌꯣꯖꯅ ꯑꯩꯈꯣꯏ ꯍꯧꯛ ꯑꯩꯈꯣꯏꯒꯤ ꯂꯝꯕꯤꯁꯦ ꯑꯁꯤꯁꯦ ꯍꯧꯔꯛꯄꯗꯒꯤ ꯂꯣꯏꯕꯐꯥꯎ ꯆꯠꯅꯤꯕꯗ ꯈꯟꯕꯗꯅꯦ ꯃꯅꯨꯡ ꯂꯣꯝꯒꯤꯒ ꯃꯤ ꯌꯥꯎꯔꯗꯤꯅꯦ ꯒꯥꯔꯤ ꯆꯪꯗ ꯇꯜꯂꯦ ꯍꯥꯏꯌꯦꯕ ꯈꯪꯕ꯭ꯔꯥ ꯒꯥꯔꯤ ꯑꯣꯏꯅ ꯃꯥ ꯄꯩꯁꯥꯒꯗꯣ ꯄꯥꯝꯖꯗ꯭ꯔꯦ
ꯍꯣꯏ ꯍꯣꯏ ꯑꯩꯈꯣꯏ ꯄꯔꯦꯡꯁꯨꯅꯦ ꯇꯧꯔꯝꯃꯦꯕ ꯀꯨꯏꯅ ꯊꯥꯗꯕꯤꯗ ꯑꯩꯈꯣꯏꯁꯦ ꯀꯨꯏꯌꯦ ꯊꯥꯔꯛꯇꯕ ꯊꯥꯗꯣꯏ ꯃꯥꯜꯂ ꯃꯥꯜꯂꯒ ꯁꯨꯇꯥ ꯊꯥꯗꯕ ꯑꯗꯣ ꯃꯤ ꯃꯃꯥꯡ ꯄꯔꯦꯡ ꯃꯅꯤꯡ ꯄꯔꯦꯡ ꯂꯣꯏ ꯊꯥꯕ ꯂꯣꯏꯅꯈ꯭ꯔꯦ ꯑꯇꯣꯞ ꯑꯇꯣꯞꯄ ꯂꯣꯏ ꯇꯧꯕ ꯂꯣꯏꯅꯈ꯭ꯔꯦ ꯑꯗꯣ ꯑꯩꯈꯣꯏꯁꯦ ꯊꯥꯗꯣꯏ ꯃꯥꯟꯗ ꯃꯥꯟꯗꯅ ꯍꯟꯗꯛꯇꯤ ꯌꯥꯝ ꯊꯥꯖꯗꯅ ꯊꯥꯔꯦ ꯊꯥꯕꯁꯦ ꯑꯩꯈꯣꯏ ꯄꯔꯦꯡꯁꯦ ꯃꯤꯁꯨ ꯈꯔ ꯆꯠꯇꯤ ꯆꯠꯂꯦꯕꯀꯣ ꯑꯗꯨ ꯑꯗꯨꯝ ꯀꯩꯅꯣꯁꯦ ꯀꯣꯏꯂꯥꯁꯁꯦ ꯊꯥꯗ꯭ꯔꯤꯀꯥꯟꯗꯁꯨ ꯑꯗꯨꯝ ꯆꯠꯂꯦꯕ ꯑꯗꯣ ꯍꯧꯖꯤꯛ ꯀꯣꯏꯂꯥꯁꯀ ꯊꯥꯕꯒ ꯅꯍꯥꯟ ꯍꯦꯛ ꯊꯥꯕ ꯍꯧꯕꯗꯒꯤ ꯂꯝꯕꯤꯗꯣ ꯁꯦꯝꯕ ꯂꯣꯏꯐꯥꯎ ꯂꯣꯏꯗ꯭ꯔꯤ ꯑꯗꯨꯝ ꯆꯠꯄ ꯍꯧꯕꯁꯤꯅ ꯆꯠꯄ ꯍꯧꯕꯁꯤꯅ ꯂꯝꯕꯤꯗꯣ ꯑꯩꯅ ꯍꯥꯏꯗꯤ ꯃꯤ ꯁꯦꯝꯃꯤꯀꯥꯟ ꯑꯗꯨꯗ ꯀꯩꯅꯣꯗꯣ ꯃꯣꯏꯒꯤ ꯈꯪꯗꯦ ꯃꯣꯏ ꯊꯥꯅꯕ ꯀꯩꯀꯩ ꯅꯨꯡꯖꯡ ꯀꯩꯀꯥ ꯃꯌꯥꯝꯗꯣ ꯑꯗꯣ ꯁꯨ ꯂꯥꯏꯅ ꯊꯝꯃꯤꯅꯤꯀꯣ ꯆꯥꯐꯝ ꯂꯩꯕ ꯅꯠꯇꯦꯕ ꯑꯗꯨꯗ ꯐꯥꯎ ꯆꯠꯄ ꯍꯧꯔꯦ ꯑꯗꯨꯗꯨꯅ ꯑꯩꯈꯣꯏꯗꯤ ꯈꯔ ꯂꯝꯕꯤ ꯃꯄꯥꯟꯒ ꯑꯣꯏꯔꯦ ꯑꯗꯩ ꯑꯩꯈꯣꯏ ꯌꯨꯝꯗꯨꯁꯨ ꯑꯗꯨꯝ ꯍꯦꯛ ꯀꯩꯅꯣꯁꯦ ꯇꯧꯊꯣꯛꯄꯒ ꯂꯝꯕꯤꯒ ꯍꯦꯛ ꯊꯪꯅꯕ ꯑꯣꯏꯌꯦꯕ ꯑꯗꯨꯗꯨꯅꯅꯦ ꯅꯤꯟ ꯈꯣꯡꯕ ꯃꯈꯣꯟꯜ ꯃꯌꯥꯝꯁꯤꯗ ꯒ꯭ꯌꯥꯟꯒ ꯇꯥꯗꯦ ꯑꯗꯣ ꯀꯣꯏꯂꯥꯁ ꯑꯃꯨꯛ ꯊꯥꯒꯤꯈꯤꯕꯗꯩꯗꯤ ꯈꯤꯇꯪ ꯑꯃꯨꯛ ꯐꯔꯦ ꯍꯥꯏꯗꯤ ꯎꯐꯨꯟ ꯀꯩꯀꯥꯗꯣ ꯈꯔꯗꯤ ꯐꯔꯗꯣꯏ ꯃꯥꯜꯂꯦ
ꯐꯔꯗꯣꯏꯅꯦ ꯐꯔꯗꯣꯏꯅꯦ ꯌꯨꯝ ꯂꯝꯕꯤ ꯃꯇꯥꯏꯗ ꯂꯩꯕꯁꯦ ꯎꯐꯨꯜ ꯋꯥꯏꯐꯨꯜꯗ ꯌꯥꯝ ꯂꯩꯕꯅꯦ ꯑꯗꯣ ꯀꯣꯏꯂꯥꯁ ꯁꯥꯈ꯭ꯔꯅꯤꯅ ꯈꯔꯗꯤ ꯑꯃꯨꯛ ꯐꯔꯅꯤ
ꯍꯣꯏ ꯍꯣꯏ ꯑꯗꯣ ꯑꯗꯣ ꯅꯪꯕꯨ ꯀꯩꯅꯣꯗ ꯈꯤꯇꯪ ꯀꯥꯏꯗ ꯂꯩ ꯅꯪ ꯌꯨꯝꯗ ꯂꯩꯔꯣ ꯅꯠꯇ꯭ꯔꯥ ꯅꯣꯏꯕꯨꯕ ꯍꯣꯏꯗ ꯂꯩꯔꯤꯔꯥ
ꯑꯩꯁꯦ ꯍꯧꯖꯤꯛ ꯑꯩꯈꯣꯏ ꯕꯨꯕ ꯍꯣꯏꯗ ꯑꯣꯏꯅ ꯂꯩꯔꯤꯌꯦ
ꯑꯣ ꯅꯪ ꯀꯩ ꯑꯣ ꯌꯨꯝꯗ ꯍꯟꯅꯤꯡꯗ꯭ꯔꯦꯕ ꯅꯪ ꯅꯪ ꯀꯝ ꯀꯥꯟꯗ ꯌꯨꯝꯗ ꯍꯟꯒꯦ ꯀꯥꯏꯅꯗꯤ ꯈꯪꯒꯦ
ꯁꯨꯝ ꯂꯩꯔꯕꯩ ꯁꯨꯝ ꯂꯩꯅꯤꯡꯕꯗꯣ ꯂꯩꯒꯤ ꯂꯩꯒꯤ ꯃꯐꯝꯗꯩ ꯃꯆꯤ ꯂꯩꯅꯤꯡꯗꯕꯤꯗꯣ ꯇꯧꯔꯦ ꯍꯥꯏꯕ ꯑꯩꯁꯦ ꯈꯪꯕ꯭ꯔ ꯑꯗꯨꯗꯨꯅ ꯕꯕ ꯕꯕꯣꯛ ꯌꯨꯝ ꯆꯠꯅꯤꯡꯗ꯭ꯔꯦ ꯍꯥꯏꯕ ꯎꯝ ꯌꯨꯝ ꯆꯠꯅꯤꯡꯗ꯭ꯔꯦ ꯍꯥꯏꯕ ꯀꯣꯛꯂꯩ ꯊꯣꯛꯎꯏ ꯑꯩꯈꯣꯏꯕꯧꯅ
ꯑꯥ ꯂꯩꯊꯣꯛꯑꯣ ꯇ
ꯎ ꯕꯋꯣꯡ ꯂꯩꯊꯣꯛꯑꯣ ꯍꯥꯏꯔꯦ ꯌꯨꯝꯗꯩꯅ ꯀꯟꯅ ꯀꯧꯔꯛꯏ ꯑꯉꯥꯡ ꯑꯦꯛꯖꯥꯝ ꯀꯩꯀꯥ ꯂꯩꯔꯦ ꯑꯩ ꯑꯉꯥꯡꯁꯨ ꯈꯔ ꯇꯨꯏꯁꯟ ꯈꯔ ꯇꯧꯋꯦꯕꯀꯣ ꯑꯗꯨꯅ ꯃꯣꯏꯁꯨ ꯑꯉꯥꯡ ꯑꯦꯛꯖꯥꯝ ꯂꯩꯔꯛ ꯂꯩꯔꯛꯑꯕ
ꯑ ꯍꯣꯏ ꯍꯣꯏ ꯂꯁꯤꯌꯥ ꯑꯗꯣ ꯀꯩꯅꯣꯃ ꯅꯍꯥꯟ ꯑꯩꯈꯣꯏꯅ ꯑꯥ ꯆꯠꯄꯗ ꯀꯩꯅꯣꯗꯣ ꯑꯩꯈꯣꯏꯒꯤ ꯄꯤꯟ ꯂꯣꯛ ꯊꯝꯕꯒꯤ ꯑꯃ ꯌꯦꯡꯗ꯭ꯔꯥ ꯑꯃ ꯑꯩꯈꯣꯏꯒꯤ ꯇ꯭ꯔꯣꯂꯤꯗꯣ ꯀꯩꯅꯣ ꯁꯦꯝꯕꯗꯣ ꯂꯣꯛ ꯁꯦꯝꯕꯗꯣ ꯑꯗꯨ ꯀꯃꯥꯏꯅ ꯇꯧꯕꯅꯣ ꯑꯩ ꯀꯥꯎꯈ꯭ꯔꯦ
ꯑꯣ ꯑꯩꯈꯣꯏ ꯅꯤꯡꯁꯤꯡꯉꯦ ꯂꯣꯛ ꯃꯈꯩꯗꯣ ꯀꯣ ꯨꯝ ꯃꯁꯤꯡ ꯃꯈꯩꯗꯣ ꯎꯪꯉꯣꯕꯀꯣ ꯎꯪꯀꯥꯟꯗꯅꯦ ꯃꯥꯒꯤ ꯃꯔꯛꯇꯨꯗ ꯑꯍꯣꯕ ꯑꯍꯣꯕ ꯐ ꯂꯣꯏꯅꯃꯛ ꯌꯥꯎꯔꯝꯅꯦꯕ ꯁꯨꯃꯥꯏꯅ ꯃꯁꯤꯡꯗ ꯂꯣꯏ ꯎꯪꯉꯀꯥꯟꯗ
ꯑꯥ
ꯆꯞ ꯃꯥꯟꯅꯅ ꯍꯣꯔꯛꯄ ꯌꯥꯎꯒꯅꯦꯕꯀꯣ ꯑꯗꯨꯗ ꯆꯤꯡꯊꯣꯛꯑꯣ ꯑꯗꯨꯝ ꯌꯥꯔꯅꯤ
ꯑꯣ ꯑꯩ ꯑꯝꯇ ꯌꯦꯡꯉꯒꯦ ꯑꯩ ꯅꯍꯥꯟ ꯀꯥꯎꯈ꯭ꯔꯦ ꯑꯩꯒꯤꯗꯣ ꯑꯩ ꯑꯩꯅ ꯇꯧ ꯏꯕꯥꯅꯤꯅ ꯃꯤ ꯈꯨꯗꯤꯡ ꯃꯤ ꯇ꯭ꯔꯣꯂꯤꯛ ꯈꯨꯗꯤꯡ ꯏꯄꯥ ꯁꯥꯔꯒ ꯍꯥꯥꯡꯗꯣꯛꯎ ꯇ꯭ꯔꯥꯏ ꯇꯧꯕꯗꯣ ꯑꯗꯣ ꯅꯤꯡꯁꯤꯡꯉꯛꯑꯦ ꯑꯗꯣ ꯑꯩ ꯍꯧꯖꯤꯛ ꯌꯦꯡꯒꯦ ꯑꯩꯁꯦ ꯀꯌꯥꯗ ꯇꯧꯈꯤꯕꯅꯣꯁꯨ ꯀꯥꯎꯊꯣꯛꯈ꯭ꯔꯦ ꯎ ꯑ ꯑꯗꯨꯑꯣꯏꯗꯣ ꯁꯤꯗꯤ ꯑꯃꯃꯨꯛ ꯊꯝꯃꯒ ꯑꯃꯨꯛ ꯇꯧꯕꯁꯨ ꯌꯥꯒꯤꯗꯥꯏꯅꯦ ꯑꯣ ꯑꯍꯣꯕꯗꯣ ꯌꯥꯎꯔꯛꯈꯤꯗ꯭ꯔꯦꯅꯦ
ꯌꯥꯎꯕꯅꯦ ꯌꯥꯎꯕꯅꯦ ꯃꯨꯟꯅ ꯌꯦꯡꯉꯣ ꯁꯨꯝꯕ ꯃꯁꯤꯡ ꯃꯈꯩꯗꯣ ꯂꯣꯏꯅꯃꯛ ꯎꯡꯉꯀꯥꯟꯗ
ꯑ ꯑꯣ ꯎꯔꯦ ꯎꯔꯦ ꯆꯂꯦ ꯀꯩꯅꯩꯅꯣ ꯅꯠꯇꯦ ꯑꯩꯅ ꯎꯔꯤꯁꯦ ꯁꯣꯏꯔꯤꯅꯦ ꯑꯦ ꯑꯩ ꯃꯨꯟꯅ ꯑꯝꯇ ꯌꯦꯡꯒꯦ
ꯀꯩꯅꯣꯝꯒ ꯂꯩꯔꯦ ꯑꯩꯈꯣꯏ ꯍꯧꯖꯤꯛ ꯍꯧꯖꯤꯛ ꯈꯛꯇꯪ ꯂꯥꯛꯄ ꯑꯣꯏꯗꯣꯏ ꯃꯥꯜꯂꯦ ꯑꯩꯈꯣꯏ ꯗꯤꯄꯥꯔꯠꯃꯦꯟꯒꯤ ꯑꯩꯈꯣꯏꯅ ꯅꯍꯥꯟꯃꯨꯛ ꯇꯦꯕꯜ ꯑꯣꯐ ꯇꯦꯟꯒ ꯌꯥꯎꯔꯒ ꯇꯧꯈꯤꯕ ꯗꯣ
ꯑꯥ ꯎꯝ
ꯑꯗꯨꯏꯗꯣ ꯍꯣꯏ ꯍꯣꯏ ꯑꯗꯨꯏꯗꯣ ꯃꯦꯝ ꯑꯅ ꯊꯥꯖꯤꯜꯂꯛꯑꯣ ꯍꯥꯏꯌꯦ ꯍꯟꯗꯛꯀꯤ ꯋꯤꯛꯁꯤꯒꯤ ꯃꯅꯨꯡꯗ
ꯏꯁꯃ ꯆꯣ
ꯑꯗꯨꯝ ꯇꯗꯅ ꯃꯥꯅꯦ ꯅꯪ ꯀꯔꯝ ꯀꯥꯟꯗ ꯆꯪꯗꯣꯏꯅꯣ ꯄꯆꯦꯜ
ꯑꯩꯁꯦ ꯍꯌꯦꯡ ꯆꯠꯂꯁꯤ ꯍꯥꯏꯅ ꯈꯟꯕꯅꯦ ꯍꯌꯦꯡ ꯆꯠꯄꯅ ꯐꯗ ꯍꯣ ꯍꯣꯏ ꯊꯥꯖꯤꯟꯕꯤꯔꯒꯦ ꯅꯪꯒꯤ ꯅꯪꯒꯤ ꯅꯝꯕꯔꯗꯣ ꯀꯔꯝꯕꯅꯣ ꯅꯪꯒꯤ ꯀꯝꯄ꯭ꯌꯨꯇꯔ ꯅꯝꯕꯔꯗꯣ ꯑꯩ ꯈꯪꯉꯨꯗꯤ ꯈꯪꯗꯣꯏꯃ
ꯎꯝ ꯑꯗꯨꯝ ꯍꯦꯛ ꯀꯩꯅꯣ ꯂꯩꯕꯗꯨꯒ ꯑꯗꯨꯝ ꯅꯪ ꯆꯠꯂꯗꯤ ꯑꯗꯨꯝ ꯍꯥꯏꯔꯛꯑꯒꯦ ꯑꯩ ꯑꯩꯁꯨ ꯀꯃꯥꯏꯅ ꯇꯥꯛꯇꯣꯏꯅꯣ ꯈꯪꯗ꯭ꯔꯦ
ꯁꯤꯁꯦ ꯀꯩꯅꯣꯗꯣ ꯂꯣꯏ ꯇꯥꯔꯦꯕꯀꯣ ꯅꯝꯕꯔ ꯑ ꯑꯍꯣꯄꯈꯩꯗ ꯂꯣꯏ ꯂꯩꯔꯦꯕ ꯈꯪꯕ꯭ꯔꯥ
ꯑꯥ ꯑꯗꯨꯗꯤ ꯁꯠ ꯂꯥꯎꯅ ꯂꯣꯛꯇꯣ ꯆꯤꯡꯕꯌꯨ
ꯄ꯭ꯔꯦꯁ ꯇꯧ ꯍꯥꯏ ꯃꯥꯅ ꯑꯗꯨ ꯑꯗꯨ ꯌꯥꯗ꯭ꯔꯦ ꯑꯗꯨꯗꯤ ꯑꯗꯨꯝ ꯂꯩꯈꯤꯅꯤ ꯅꯠꯇ꯭ꯔꯥ
ꯎꯝ
ꯌꯥꯗ ꯁꯤꯗꯤ ꯑꯃ ꯑꯗꯨꯝ ꯂꯩꯗꯣꯏ ꯅꯠꯇ꯭ꯔꯥ
ꯃꯥꯅꯦ ꯌꯥꯗ꯭ꯔꯕꯣ
ꯌꯥꯗꯦꯅ ꯀꯥꯎꯈ꯭ꯔꯦ ꯈꯪꯗꯦ ꯈꯪꯉꯕꯅꯤ ꯁꯤꯁꯦ
ꯅꯜꯂꯤ ꯍꯥꯏꯒꯦ ꯇꯥꯏꯅꯦ
ꯇꯧꯕꯅꯦ ꯅꯍꯥꯟ ꯂꯣꯏꯅ ꯊꯝꯈꯤꯕꯅꯦ ꯑꯗꯨ ꯌꯥꯅꯤ ꯅ ꯇ ꯌꯦꯡꯉꯦ
ꯑꯗꯨꯗꯨꯒ ꯍꯥꯏꯔꯛꯑꯣ ꯌꯥꯗ꯭ꯔꯗꯤ ꯑꯃꯨꯛ
ꯍꯥꯏꯔꯛꯀꯦ ꯍꯥꯏꯔꯛꯀꯦ ꯍꯣꯏ ꯍꯣꯏ ꯊꯝꯃꯒꯦ ꯀꯗꯗꯤ
ꯍꯣꯏ ꯍꯣꯏ
ꯑꯣꯝ